ꯇꯔ ꯀꯦꯅꯤꯅꯦ
ꯍꯥꯏꯗ ꯍꯥꯏꯥꯏꯕꯅꯤ ꯉꯥꯏꯍꯥꯛꯇꯪꯗꯤ ꯂꯩꯔꯦ ꯍꯥꯏꯔꯅꯤꯅ ꯑꯗꯨ ꯂꯣꯏꯔ ꯑꯣꯀꯦ ꯑꯗꯨꯗꯤ ꯑꯩ ꯇꯧꯔꯛꯑꯅꯤꯅ
ꯎꯝ
ꯑꯩꯒꯨꯜ ꯃꯥꯡꯉꯤ ꯃꯤ ꯃꯊꯟꯇ ꯆꯥꯔꯦ ꯑ ꯃꯥꯅꯤꯖꯛ
ꯑꯣꯏ ꯀ ꯀ ꯁꯥꯟꯅꯔꯒ ꯃꯃꯥꯡꯗ ꯑꯗꯨꯝꯥ ꯄꯨꯡ ꯑꯅꯤ ꯑꯍꯨꯝ ꯆꯪ ꯑꯗꯨꯝ ꯍꯜꯂꯛꯒ ꯍꯣꯠꯅꯔꯅꯤꯁꯤ
ꯑꯩꯅ ꯂꯥ ꯀ ꯀꯩꯅ ꯇ
ꯆꯂꯣ ꯑꯂ
ꯑꯣ
ꯀ
ꯑꯩꯣꯏ ꯀꯃꯕꯨ ꯏ ꯁꯤꯜꯗ ꯑ ꯜ ꯃꯜꯅ
ꯀꯩꯅꯣ
ꯀ ꯑꯣꯏꯔꯕ ꯐ
ꯍꯋꯅꯒꯅꯣ
ꯑꯣꯏꯔ ꯑꯃꯕꯨꯗꯤ ꯂꯣꯏꯔꯦ ꯀꯃꯥꯏꯅ ꯇꯧꯕꯅꯣ
ꯃꯔꯤꯁꯅꯀꯣ
ꯑꯦ ꯑꯃꯈꯛꯀꯗꯤ ꯁꯥꯟꯅꯈꯤ ꯑꯗꯨꯒ
ꯀꯩꯅꯣ ꯃꯀꯣꯛ ꯅꯠꯇ꯭ꯔꯣ ꯃꯃꯩ ꯃꯥꯜꯂꯤꯅꯦ ꯃꯀꯣꯛ ꯑꯣ ꯂꯩꯔꯝꯃꯦ
ꯄ꯭ꯂꯥꯁꯇ ꯐꯥꯈ꯭ꯔꯕ
ꯑꯦꯁ ꯭ꯂꯨꯇꯨꯊ ꯃꯨꯖꯤꯛ ꯐꯥꯔ ꯐ ꯑꯥ ꯏꯁꯤꯡ ꯃꯕꯣꯒ ꯇꯏ ꯈꯪꯗꯉꯥꯏ
ꯍꯥꯏꯗꯤ꯭ꯂꯟ꯭ꯂ ꯌꯥꯃꯔꯣꯏꯗꯅ ꯑꯗꯨ ꯈꯨꯜꯂꯤꯗꯣ ꯀꯔꯤꯝꯇ ꯀꯗ꯭ꯔꯦ ꯑꯗꯨꯝꯗꯤ ꯂꯣꯖꯤꯛ ꯌꯥꯎꯗꯕ ꯑꯗꯨꯃꯂ
ꯅꯦ ꯀ꯭ꯔꯃꯥꯏꯅ ꯇꯨꯁꯅ ꯊꯣꯛꯈ꯭ꯔꯦ
ꯑ
ꯑꯌꯥꯃ ꯀꯄꯅꯤꯅꯥ ꯪꯅ
ꯈꯔꯕ
ꯃꯇ ꯅ ꯊꯦ ꯀꯒꯤꯅꯣ ꯐ ꯊ ꯌꯥꯗ
ꯌꯥꯝ ꯐꯕꯅꯤ ꯃꯨꯡ ꯃꯧꯄꯥ ꯃꯨꯊꯣꯟꯁꯦ
ꯀꯥꯏꯒꯤꯅꯣ
ꯍꯥꯏꯗꯤ ꯆꯨ ꯌꯥꯝ ꯁꯞꯄꯣꯔꯠ ꯇꯧꯕꯅꯦ ꯍꯥꯏꯕ ꯅꯪ ꯒ꯭ꯌꯥꯟ ꯇꯥꯗꯦꯅꯦ ꯍꯥꯝ ꯀꯩꯒꯤꯅꯣ ꯍꯥꯏꯁꯦ ꯇ ꯁ ꯄꯤꯂꯚꯔꯀꯃꯣꯏꯁꯦ
ꯀꯩ ꯀꯅꯣ
ꯆꯐꯨ ꯌꯥꯎꯗꯦ ꯍꯤꯡꯕ ꯉꯝꯗ꯭ꯔꯦꯅ ꯑꯗꯒꯤ ꯅꯣꯏ ꯑꯗꯨꯃ ꯒꯦꯝꯒꯤ ꯀꯣꯝꯄꯤꯇꯤꯁꯟ ꯑꯦꯕ꯭ꯔꯤ ꯒꯦꯝ ꯂꯧꯕ꯭ꯔꯥ ꯍꯥꯏꯗꯤ ꯄꯩꯁꯥ ꯊꯥꯗꯕ ꯂꯕ꯭ꯔꯥ ꯆꯤꯇꯤꯡꯂꯕ꯭ꯔꯥ ꯅꯣꯏ ꯇꯦꯡꯅꯑꯣ ꯃꯥꯏ ꯃꯃꯦꯟ ꯏꯁꯄꯤꯗꯁꯤꯗꯤ
ꯀꯩ ꯀꯅꯣ
ꯆꯗꯗ ꯑꯣ ꯀ ꯃꯥꯒꯤ ꯃꯨꯝꯕꯩꯅꯤ ꯏꯁꯇꯁꯤꯗꯤ ꯇꯦꯡꯅ ꯅꯒ꯭ꯔꯣꯁꯤꯅ ꯇꯧꯔꯣ
ꯑꯣ ꯑꯗꯨ ꯒꯦꯝ ꯑꯇꯣꯞ ꯑꯇꯣꯞꯄꯒꯤꯅꯦꯕꯨꯡꯉꯣ
ꯑꯗꯨ ꯑꯩꯁꯨ ꯆꯞ ꯃꯥꯟꯅꯩ ꯅꯪꯅ ꯁꯃꯤ ꯒꯦꯝ ꯑꯌꯥꯝꯕ ꯂꯣꯏ ꯄꯤꯦꯝ ꯀ ꯀꯅ ꯨꯝꯕꯦꯅ ꯏꯁꯇ ꯌꯥꯎꯗꯕ ꯃꯥꯅ ꯀꯔꯤꯅꯣ ꯇꯧꯔꯤꯁꯤꯕꯣ ꯍꯥꯏꯗꯨꯗꯤ ꯇꯦꯡꯦꯡꯅ ꯑꯣ
ꯉꯥꯎꯔꯤ ꯂꯣ ꯐꯩꯔꯤ ꯂꯩ ꯏꯕꯨꯡꯉꯣ
ꯅꯪ ꯅꯤꯡꯁꯤꯡꯗ꯭ꯔꯕꯣ ꯑꯗꯨꯃꯥꯏꯅ ꯇꯧꯒꯦꯗ ꯅꯪ ꯀꯩꯒꯤꯅꯣꯗ ꯇꯏ ꯂ
ꯑꯩꯁꯨꯨ ꯈꯥꯡꯦ ꯀꯔꯤ ꯀꯔꯤ ꯉꯥꯁꯤꯅꯣ ꯃꯀꯣꯟꯁ ꯄꯪꯇꯪꯗꯗꯅ ꯄꯪꯐꯥꯗ ꯐꯥꯏ
꯭ꯂꯨꯇꯨꯊ ꯊ ꯐꯕ ꯃꯥꯅ
ꯀꯔꯝꯕ ꯉꯥꯅꯣ ꯈꯪꯗ꯭ꯔꯦ ꯁꯤꯝꯕꯣꯜ ꯀꯥꯔꯤꯅꯦ
ꯅ ꯆꯅ
ꯅꯠꯇꯦ ꯍꯥꯏꯕꯗꯤ ꯂꯩꯔꯦꯅ ꯉꯥ ꯇꯥꯡꯕ ꯑꯃ ꯂꯩꯔꯦꯅ ꯃꯣꯏꯔꯣꯛ ꯄꯤꯔꯛꯄ
ꯑꯦ ꯑꯇꯥꯡꯕꯩꯗꯤ ꯍꯦꯛꯇ ꯐꯖꯤꯜꯂꯨ ꯀꯩꯅꯣ ꯑꯇꯥꯡꯕ ꯑꯃ
ꯐꯪꯒꯥ꯭ꯔꯕ
ꯏꯦ ꯇꯥꯡꯒꯗꯤ ꯌꯥꯗꯕ꯭ꯔꯁꯦ ꯉꯥ ꯑꯃꯨꯛ ꯈꯜꯂ ꯂꯩꯈꯤꯗꯣꯏ
ꯉꯥꯗꯣ ꯃꯥꯟꯅꯗꯕꯁꯤꯡ ꯐꯥꯔꯗꯤ ꯔꯤꯋꯥꯔꯠ ꯐꯪꯉꯦ
ꯑꯣ ꯇꯥꯡꯕ ꯐꯥꯔꯁꯨ ꯀꯥꯟꯅꯗꯕ ꯃꯅꯗꯔꯦ ꯎꯝ ꯑꯇꯥꯡꯕ ꯐꯥꯕꯩꯗꯤ ꯔꯤꯋꯥꯔꯗ ꯂꯩꯇꯕꯅꯣ
ꯂꯩ ꯑꯗꯣ ꯑꯥ ꯀꯥꯟꯅꯗꯧꯔꯤ ꯋꯥꯔꯠ ꯐꯪꯕ
ꯄꯥꯝꯗꯕ ꯍꯥꯏꯇꯥꯔꯦ ꯅꯪꯅ ꯑ ꯃꯌꯥꯝ ꯐ ꯀꯂꯦꯛꯁꯟꯗꯨꯅꯦ ꯅꯪ ꯄꯥꯝꯃꯤꯁꯤꯅ
ꯕ ꯄꯣꯠ ꯐꯥꯎ ꯑꯗꯨ ꯃꯥꯥꯏ ꯌꯥꯝ ꯐꯥꯎꯕꯗꯣ ꯉꯥ ꯆꯥꯃ ꯇꯣꯉꯥꯟꯕ ꯇꯣꯉꯥꯟꯕ ꯉꯥ ꯆꯥꯝꯃ ꯌꯥꯡꯈꯩ ꯐꯥꯕꯗ ꯀꯩꯅꯣꯝꯕ ꯐꯖꯕ ꯑꯃ ꯐꯪꯗꯣꯏꯅꯦ ꯎꯝꯉꯅꯨꯡꯉ ꯆ
ꯉꯝꯃꯨ ꯉꯒꯗ ꯀ ꯐꯥꯔ ꯑꯗꯨꯗꯣ ꯀꯌꯥꯝ ꯐꯔꯒꯦ ꯍꯥꯏꯕ ꯉꯥꯗꯣ
ꯁꯚꯦꯟꯇꯤꯟ ꯊ ꯃꯣ ꯏ ꯅꯪꯦ ꯒꯔ
ꯍꯟꯗꯛꯀꯤ ꯗꯥꯏꯖꯧꯕ ꯄꯥꯏꯔꯅꯉꯥꯏ ꯂꯣꯏ ꯂꯦꯝ ꯊꯥꯔꯅ
ꯅꯣꯁꯀ
ꯌꯥꯔꯤ
ꯍꯥꯏ꯭ꯔ ꯄꯅꯥ ꯂꯨꯁꯤ ꯇꯨꯅ ꯎ
ꯑ ꯎꯝ ꯈꯅ ꯍꯥꯏ
ꯀꯩꯒꯤꯅꯣ
ꯆ ꯄꯤꯛ ꯉꯠꯇꯁꯂ ꯑꯗꯨꯃꯥꯏꯅ ꯉꯥꯡꯗꯕꯒꯤ
ꯉꯥꯡ ꯑꯣꯏꯣꯏꯅ
ꯀꯩꯒꯤ
ꯑꯥ ꯑꯩ ꯉꯥꯡꯉꯔꯣꯏ ꯅꯪ ꯀꯩꯗꯧꯒꯦ ꯍꯥꯏꯣꯅꯕ
ꯈꯪꯗꯦ ꯑꯗꯨꯗꯤ
ꯑꯣꯟ ꯇ ꯀꯩꯗꯧꯔꯕ
ꯌꯦ ꯌꯦ ꯐꯕꯗꯨ ꯇ
ꯀꯩꯅ ꯎ ꯅꯪꯥꯡꯗꯣ
ꯃꯣꯏꯒꯤ ꯀꯩ ꯀꯃꯥꯏꯕꯨ ꯄꯥꯗꯣꯏꯅꯣ ꯈꯗꯤ ꯁꯣꯍꯥ ꯃꯦꯟ ꯀꯦꯟ ꯀꯛ ꯀꯛ ꯅꯥꯏ ꯍꯥꯏꯔ ꯀꯩꯅꯩꯅꯣ ꯑꯦꯁ ꯑꯣ ꯑꯥꯏꯁ
ꯎꯝ ꯎꯝꯝ ꯎꯝ ꯎꯝ
ꯁꯧꯃꯦꯟ ꯀꯦꯟ ꯈꯥꯅꯥ ꯍꯥꯏꯗꯨ
ꯒꯝꯚꯤꯔ ꯃꯥꯥꯟ
ꯀꯦ ꯑꯩꯁ ꯑꯦꯅꯤ ꯑꯥꯏꯁꯦ ꯀꯩ ꯍꯥꯏꯗꯨꯅ
ꯍꯅꯥꯥꯏ
ꯎꯝ ꯑꯗꯨꯗꯨ ꯑꯗꯨ ꯑꯗꯨꯃꯥꯏꯅ
ꯒꯣꯕꯤꯔ ꯃꯥꯟꯕ ꯉꯥ ꯑꯃ ꯌꯥꯎꯔꯛꯦ
ꯇꯥꯏ
ꯍꯩꯇꯕꯩꯅꯤ
ꯍꯥ
ꯅꯪ ꯅꯥ ꯍꯩꯇꯕꯩꯅꯦ
ꯎꯝ ꯅꯣꯏ ꯒꯦꯝꯗꯨꯗꯤ ꯅꯦꯠ ꯀꯥ ꯀꯩꯝ ꯆꯥꯔꯣꯏ
ꯑꯃ ꯂꯩꯔꯦ ꯐꯔꯦ
ꯉꯥ ꯉꯥ ꯉꯥ ꯄꯤꯌꯨ ꯑꯥꯢ ꯂꯣꯀꯦꯜ ꯑꯣꯏꯅꯥ ꯐꯖꯤꯜ ꯂꯛꯏ ꯑꯗꯨꯃ ꯔꯣꯀꯦꯠ ꯕ꯭ꯂꯨꯇꯨꯠ ꯊꯥꯕꯗꯣ
ꯑꯥ ꯍꯥꯏꯗꯤ ꯑꯗꯨꯗ ꯐꯪꯖꯥꯕꯨꯣꯏꯗꯤ ꯀꯥꯟꯅꯔꯛ ꯇꯣꯏꯅꯤ
ꯔꯤꯋꯥ꯭ꯔꯗ ꯃꯥꯟꯅꯗꯕ ꯃꯣꯏꯒꯤꯁꯨ ꯉꯥꯁꯤ ꯆꯝ ꯌꯥꯡꯈꯩ ꯍꯥꯏꯗꯅ ꯑꯗꯨꯝꯕ ꯄꯣꯠꯁꯨ ꯃꯁꯤꯡ ꯊꯥꯕ ꯂꯩꯕ꯭ꯔꯥ
ꯑ
ꯔꯤꯋꯥꯇꯤ ꯀꯔꯝꯕꯅꯥ ꯍꯦꯟꯒꯦ ꯅꯪ ꯃꯣꯥꯠ ꯇꯥ ꯐꯖꯕ ꯅꯪꯅ ꯄꯥꯝꯝꯕ
ꯑꯗ ꯑꯩꯒꯤ ꯃꯣꯠ ꯂꯩꯇꯦ ꯌꯥ ꯐꯥꯎꯗ꯭ꯔꯦ ꯑꯥ ꯑꯃꯨꯛꯐꯧ ꯎꯗ꯭ꯔꯤꯕ ꯑꯃ ꯐꯥꯎꯗ꯭ꯔꯦ ꯑꯗꯣ ꯒꯨꯝꯕꯤꯔ ꯃꯥꯟꯕ ꯉꯥ ꯕꯥꯎꯗꯤ ꯐꯥ ꯒꯝꯚꯔ ꯃꯥꯟꯕ ꯉꯥ ꯊꯦꯡꯕꯨꯗꯨ ꯕꯧꯗꯤ ꯐꯥꯔꯦ ꯑꯃꯨꯛꯐꯥꯎ ꯐꯗꯔ꯭ꯦ ꯍꯥꯏꯝ ꯅꯤꯗ
ꯀꯔꯤꯒꯤꯅꯣ ꯅꯪ ꯍꯩꯕꯒꯤ
ꯀꯩꯅꯣ ꯀꯔꯤꯝ ꯂꯩꯁꯨ ꯂꯩꯇꯅ ꯉꯥ ꯑꯃ ꯐꯔꯛꯑꯦ
ꯏꯟꯚꯤꯖꯤꯕꯜ ꯉꯥꯅꯤ ꯑꯗꯨꯅꯥ
ꯈꯪꯗꯦ ꯀꯗꯥꯏꯗꯅꯣ ꯉꯥ ꯑꯃ ꯐꯥꯒꯠꯂꯦ
ꯅꯦꯠ ꯆꯄꯈꯔ꯭ꯦ ꯕꯦꯔꯥ ꯀꯥꯏꯍꯦ ꯌꯥ ꯑ ꯐꯪꯏ ꯑꯅꯧꯕꯥ ꯉꯥ ꯍꯔꯥꯎꯔꯦ ꯍꯔꯥꯎꯗꯦ ꯍꯥꯁ ꯑꯅꯧꯕꯥ ꯅꯦꯠꯅꯦ ꯆꯄꯈꯠꯂꯛ꫰ꯑꯦꯁꯦ ꯅꯨꯡꯉꯥꯏꯕꯔꯥ ꯅꯦꯠ ꯆꯞ ꯆꯥꯞꯅ ꯃꯤ ꯍꯠꯁꯤꯟꯂꯛꯄꯒꯤ ꯁꯤꯟ ꯁꯤꯗꯤ ꯐꯥꯔ꯭ꯁ ꯄꯋꯥꯔꯗꯤ ꯉꯁꯥꯏ ꯇꯧꯈꯤꯕꯅꯦꯕꯀꯣ ꯑꯗꯨ ꯒ꯭ꯌꯥꯟ ꯇꯥꯕ ꯃꯤꯒ ꯍꯥꯠ ꯂꯩꯔꯝꯕ ꯍꯥꯏꯇꯥꯔꯦ ꯎꯝ ꯀꯔꯤꯒꯤꯅꯣ ꯑꯩ ꯍꯩꯕꯩꯅꯤꯗꯅ
ꯅꯪ ꯍꯩꯔꯝꯗꯔ꯭ꯗꯤ ꯍꯥꯠꯇꯧꯕꯥ ꯑꯗꯣ ꯅꯪꯅꯥ ꯍꯠꯅꯤꯡꯕ ꯒꯤ ꯍꯥꯠꯇꯣꯏꯕꯥ ꯑꯦ ꯒꯤꯇꯥꯔ ꯑꯃꯐꯥꯎ ꯐꯥꯗ꯭ꯔꯤ ꯊ ꯒꯤꯇꯔ ꯐꯥꯔꯗꯤ ꯍꯌꯦꯡꯋꯥꯏ ꯅꯪ ꯒꯤꯇꯥꯔ ꯚꯥꯕꯗꯣ ꯅꯪ ꯅꯃꯤꯠꯊꯤꯠꯅꯥ ꯌꯦꯡꯉꯨ
ꯐꯥꯗ꯭ꯔꯤꯕꯣ ꯍꯥꯏꯁꯦ ꯑꯩꯗꯤ ꯐꯥꯈ꯭ꯔꯦ ꯍꯥꯏꯅ ꯇꯥꯕ ꯒꯤꯇꯥꯔ ꯐꯥꯏ ꯂꯣꯖꯤꯛ ꯂꯩ ꯍꯥꯏꯒꯦ ꯇꯧꯅꯦ ꯑꯗꯨꯁꯨ ꯀꯩꯒꯤ ꯅꯣ ꯍ
ꯍꯦꯟ ꯏꯁꯩ ꯅꯣꯡꯃꯥꯏꯒ ꯇꯧ ꯄꯥꯔꯇꯤ ꯇꯧꯐꯝꯅꯤꯗꯅ ꯇꯧꯗꯦꯗꯥ ꯇꯧꯕꯅꯤꯗ ꯇꯧꯗꯦꯗꯥ ꯑꯦ ꯅꯦꯠꯁꯤꯗꯤ ꯅꯪꯅ ꯅꯈꯣꯟ ꯇꯥꯕꯗꯥ ꯅꯨꯪꯉꯥꯏꯔꯛꯄꯔꯥ ꯑꯗꯨꯗꯤ ꯄ꯭ꯔꯃ ꯍꯔꯁꯣ
ꯑꯗꯨꯗꯤ ꯍꯧꯔꯗꯤ ꯑꯩ ꯋꯥ ꯑꯃꯝꯇ ꯉꯥꯡꯗꯕ
ꯍꯥ ꯍꯋꯥ ꯋꯥ ꯀ ꯀ ꯀꯩ ꯒꯤꯇꯥ ꯈꯒꯣ
ꯅꯠꯇ꯭ꯔꯦ ꯑꯩꯒꯤ ꯁꯤꯜ ꯉꯥ ꯐꯥꯗꯅꯕ ꯁꯤꯜ ꯌꯥꯎꯕ ꯑꯗꯨ ꯀꯥꯏꯒ ꯎꯝ
ꯍꯥꯏꯗꯤ ꯅ ꯄꯥꯎ ꯉꯥ ꯐꯥꯖꯅꯕꯒꯤ ꯍꯥꯏꯗꯤ ꯃ ꯈꯥ ꯇ ꯁꯖ ꯑꯗꯨ ꯃꯣꯏꯒꯤꯦꯝꯗ ꯗꯥꯏꯔꯛꯅꯤꯅꯦ ꯑꯅꯛ ꯑꯅꯛꯄ ꯉꯥꯁꯦ ꯐꯥꯜꯂꯤꯁꯦ ꯃꯣꯏꯅ ꯇꯥꯔꯦꯅꯦ
ꯎꯝ ꯑꯌꯥ ꯑꯅꯝꯅ ꯐꯥꯈꯤ ꯃꯥꯅ ꯁꯤꯗ ꯃꯀꯣꯛꯁꯦ
ꯆꯪ ꯃꯁ ꯌꯥ ꯌꯥ ꯃ ꯊ
ꯃꯤ ꯃꯤ
ꯀꯥꯏ ꯏ ꯆꯇꯤꯃꯤ
ꯍꯪꯗꯦꯗ
ꯀꯩꯅꯣꯝꯃ ꯍꯥꯏꯗꯅꯤ ꯑ
ꯊ ꯁꯔ ꯆ ꯃ ꯐꯥꯡꯗꯗ ꯃꯥ ꯑꯗꯨꯁꯨ ꯃꯥꯂꯅꯤ
ꯣꯊ ꯃꯥ ꯝꯕꯥꯅ ꯉꯅ
ꯑꯩꯗꯤ ꯐꯥꯔ ꯑꯗꯨꯝ ꯃ ꯑꯣꯏꯅ ꯇꯥꯡꯅꯔꯅꯤ ꯅꯠꯇꯦ ꯑꯩ ꯈꯪꯉꯦ ꯐꯥꯗ꯭ꯔꯅꯤ ꯃꯔꯤ ꯃꯉꯥꯔ
ꯎ ꯎꯃ ꯇꯅ ꯄꯨꯂ ꯐꯥꯒꯦ
ꯏꯆ ꯗꯥꯏꯖꯧ ꯄꯥꯏꯔꯗꯤ ꯌꯦꯉꯣ ꯄꯣꯛꯕꯩ ꯆꯥꯁꯤ ꯂꯩꯄꯣꯟꯠꯇꯦ
ꯀꯩꯒꯤꯅꯣ ꯍꯥꯏꯂ
ꯊꯅꯤꯌꯥ
ꯎ
ꯎ
ꯎ ꯀꯩꯅ ꯍ ꯍꯗꯔ ꯋꯥꯗꯤ
ꯐ ꯍ ꯇꯅꯤ ꯆ ꯑ ꯆꯠꯄꯒꯦ
ꯐꯪꯒꯅꯣ ꯃ ꯆ ꯆ ꯍꯥꯏ ꯆ ꯐ ꯀꯗ
ꯎꯝ ꯁꯤ ꯃꯇꯥꯡꯁꯤꯗꯤ ꯑꯩ ꯍꯩꯇ꯭ꯔꯦ ꯇꯁꯦꯡꯅꯣ ꯀꯅ ꯍꯥꯏꯩꯒꯣ ꯍꯥꯏꯣ ꯀꯃꯥꯏꯅ ꯊ ꯈꯪꯗ
ꯀꯃꯒ ꯑꯩꯗꯣ ꯂꯩ
ꯍꯥꯏꯄꯤꯦ ꯇꯃꯣ ꯀꯩꯒꯤꯅꯣꯗ ꯈꯪꯖꯤꯜ
ꯍꯪ ꯍꯣꯏ ꯅꯗꯗꯥꯥꯏꯅ ꯗꯗ ꯉ ꯇ ꯇꯥꯏꯦ ꯃꯐꯝꯥꯟꯗ
ꯈꯪꯗꯦ
ꯈꯪꯗꯦ ꯅꯪ ꯍꯩꯇꯕꯒꯤ ꯈꯪꯗꯦ ꯑꯩꯖꯨ ꯍꯩꯇꯝꯅꯤꯅꯥ ꯃꯤꯗꯣ ꯅꯣꯛꯅꯔꯤꯕꯥ ꯑꯗꯨꯗꯤ ꯊꯝꯃꯒꯦ
ꯎꯝ
ꯎꯝ